ꯑ ꯀꯔꯤꯒꯤꯔꯦ ꯅꯪꯉꯣꯟꯗꯗꯤ ꯑꯗꯨꯃꯥꯏꯅ ꯊꯣꯛꯄꯗꯣ
ꯈꯪꯗꯦ ꯑꯇꯣꯞꯄ ꯅꯝꯕꯔꯁꯨ ꯇꯧꯕ ꯌꯥꯗꯦ ꯀꯩꯅꯣ ꯕ꯭ꯌꯨꯖꯤ ꯂꯩꯌꯦ ꯑꯣ ꯀꯔꯤ ꯀꯔꯤꯔꯥ ꯑꯗꯨꯃꯥꯏꯅ ꯊꯣꯛꯑꯦ ꯑꯗꯨ ꯅꯪꯒꯤ ꯅꯝꯕꯔꯗꯨꯗꯤ ꯍꯧꯖꯤꯛ ꯇꯣꯛꯈ꯭ꯔꯦ ꯍꯣꯏ ꯆꯥꯔꯦ
ꯑꯣ ꯑꯣ
ꯃꯈꯣꯏ ꯇꯝꯗꯍꯧꯋꯦ
ꯈꯨꯏ ꯍꯧꯔꯅꯤ ꯍꯧꯕꯅꯦ
ꯍꯨꯏ ꯍꯧꯔꯦ ꯍꯧꯔꯦ ꯆꯥꯔꯦꯀꯦ ꯅꯣꯢꯁꯨ
ꯍꯣꯏ
ꯕꯣꯜ ꯌꯦꯡꯗꯣꯏꯔꯣ
ꯏꯁ ꯈꯪꯗꯦ ꯉꯁꯤꯁꯦ ꯒ꯭ꯔꯤꯁꯇ꯭ꯔꯤꯛ ꯉꯁꯥꯏ ꯑꯥ ꯉꯁꯥꯏ ꯑꯆꯥꯄꯣꯠ ꯆꯥꯒꯦ ꯊꯣꯛ ꯀꯥꯟꯗ ꯄꯅꯤꯄꯨꯔꯤ ꯑꯩꯅ ꯆꯥꯈ꯭ꯔꯤꯕ ꯑꯦꯝꯇꯤ ꯁꯇꯣꯃꯥꯛꯇ ꯑꯃꯨꯛ
ꯑꯗꯨ ꯒꯦꯁꯇ꯭ꯔꯤꯛ ꯀꯟꯃꯟꯕꯒꯤ ꯉꯁꯤꯁꯦ ꯑꯩ ꯄꯨꯛ ꯅꯥꯕꯗꯣ
ꯏꯁꯤꯡ ꯑꯂꯨꯝꯕꯗꯣ ꯑꯗꯨꯝ ꯊꯛꯑꯣ ꯑꯗꯨꯅ ꯐꯕꯅꯦ
ꯍꯣꯏ ꯑꯩ ꯊꯥꯛꯑꯦ ꯉꯁꯥꯏ ꯆꯤꯅꯤꯒ ꯊꯨꯝ ꯍꯥꯞꯂꯒ ꯀꯣ ꯑꯅꯤꯃꯛ ꯑꯗꯨꯃꯥꯏꯅ ꯃꯤꯛꯁ ꯇꯧꯕꯅꯦ ꯎꯝ ꯁꯨꯒꯔ
ꯁꯨꯒꯔ ꯍꯥꯞ ꯀꯅꯨ
ꯑꯣ
ꯊꯨꯝꯁꯨ ꯍꯥꯞꯀꯅꯨ ꯖꯁ ꯏꯁꯤꯡ ꯀꯩꯅꯣ ꯏꯁꯤꯡ ꯁꯥꯕ ꯈꯛꯇ ꯑꯗꯨꯝ ꯑꯌꯨꯛ ꯑꯣꯔ ꯑꯝꯇꯤ ꯁꯇꯣꯃꯥꯛ ꯑꯗꯨꯝ ꯊꯛꯑꯣ ꯑꯗꯨꯅ ꯒꯦꯁꯇ꯭ꯔꯤꯛꯀꯤ ꯐꯕꯅꯦ
ꯍꯣꯏ
ꯆꯤꯅꯤꯗꯤ ꯀꯩꯅꯣꯅꯦꯕ ꯊꯨꯝꯂꯁꯨꯀꯣ ꯄꯨꯛꯇ ꯆꯪꯂꯗꯤ ꯑꯦꯁꯤꯠ ꯑꯣꯜꯂꯦꯕ ꯑꯗꯨꯒꯤ ꯄꯨꯛꯗꯣ ꯑꯗꯨꯝ ꯑꯦꯁꯤꯗꯤꯇꯤꯗ ꯋꯥꯡ ꯑꯗꯨ ꯒꯦꯁꯇ꯭ꯔꯤꯗꯤ ꯑꯗꯨꯝ ꯀꯟꯒꯅꯤ ꯁꯨꯒꯔꯗꯤ ꯒꯦꯁꯇ꯭ꯔꯤꯗꯤ ꯁꯨ ꯐꯥ ꯐꯥꯗꯕꯅꯦ
ꯑꯣ
ꯁꯨꯒꯔꯒ ꯊꯨꯝ ꯃꯤꯛꯁ ꯇꯧꯕꯗꯤ ꯑꯥ ꯗꯥꯏꯕꯤꯇꯤꯁ ꯑꯣ ꯗꯥꯏꯔꯤꯌꯥꯒꯨꯝꯕ ꯆꯠꯄ ꯀꯥꯟꯗ ꯑꯣꯔ ꯑꯦꯁꯀꯤ ꯇꯥꯏꯞꯇ ꯁꯨꯒꯔ ꯈꯤꯇꯪ ꯍꯥꯞꯂꯒ ꯊꯨꯝꯁꯨ ꯈꯤꯇꯪ ꯍꯥꯞꯂꯒ ꯊꯛꯀꯗꯕ ꯗꯥꯢꯔꯤꯌꯥꯒꯨꯝꯕ ꯇꯧꯕꯀꯥꯟꯗ
ꯑꯣ ꯀꯔꯤ ꯍꯦꯟꯁꯥꯡ ꯆꯥꯔꯦ ꯅꯣꯏꯗꯤ
ꯎꯝ ꯃꯥꯏꯔꯦꯟ ꯆꯥꯔꯦ ꯅꯣꯏꯗꯤ ꯑꯩ ꯀꯥꯎꯔꯦꯅꯦ ꯉꯁꯥꯢ ꯁꯦ ꯍꯥꯏꯕꯗ
ꯑꯣꯛ ꯁꯥꯥꯒꯥ ꯁꯣꯏꯕꯨꯝ
ꯑꯣ ꯁꯥ ꯈꯠꯇ ꯆꯥꯕ ꯃꯥꯂꯦꯍꯦ ꯅꯣꯢꯗꯤ
ꯢꯁ ꯅꯇꯦꯍꯦ
ꯍꯌꯦꯡ ꯀꯣ ꯀꯣꯂꯦꯖ ꯆꯠꯀꯦꯔꯣ
ꯑꯩ ꯀꯣꯂꯦꯖ ꯆꯠꯔꯣꯏꯍꯦ ꯑꯗꯨꯗꯤ ꯑꯦꯛꯖꯥꯝ ꯉꯥꯏꯔꯅꯤ ꯑꯗꯨꯝ ꯗꯥꯏꯔꯦꯛ ꯑꯦꯛꯖꯥꯝ ꯊꯥꯈ꯭ꯔꯅꯤ ꯍꯣꯏ
ꯆꯠꯇ꯭ꯔꯁꯨ ꯑꯦꯛꯖꯥꯝ ꯗꯥꯢꯔꯦꯛ ꯊꯥꯕ ꯌꯥꯕ꯭ꯔꯣ
ꯑꯈꯣꯏ ꯀ꯭ꯂꯥꯁ ꯂꯣꯏꯔꯦ ꯂꯣꯏꯅꯃꯛ ꯑꯗꯨꯒꯤ
ꯑꯗꯨꯗꯤ ꯃꯥꯁꯇꯔ ꯂꯣꯏꯈ꯭ꯔꯅꯤꯅꯦ
ꯍꯣꯢ ꯊꯕꯛ ꯊꯤꯕꯤꯌꯣ
ꯀꯔꯤ ꯊꯕꯛ ꯄꯥꯝꯕ꯭ꯔꯣ ꯊꯤꯕꯤꯔꯒꯦ
ꯇꯨꯝ ꯄꯔꯠ ꯇꯥꯏꯝ ꯢꯌꯥ ꯌꯥꯏꯗ
ꯎꯝ ꯅꯪ ꯀꯩꯅꯣ ꯅꯪꯒꯤ ꯃꯦꯟ ꯁꯕꯖꯦꯛꯇꯣ
ꯏꯪꯂꯤꯁ
ꯪꯁ ꯂꯩꯔꯗꯦ ꯏꯪꯂꯤꯁ ꯑꯣꯖꯥ ꯇꯧꯔꯨꯗꯅ ꯗꯦꯜꯍꯤꯒꯨꯝꯕꯗ ꯗꯦꯜꯍꯤꯒꯨꯝꯕꯗ ꯆꯪꯂꯒ ꯃꯌꯥꯡ ꯑꯣꯔ ꯑꯇꯣꯞꯄ ꯏꯪꯂꯤꯁꯀꯤ ꯀꯣꯆꯤꯡ ꯌꯥꯝ ꯂꯧꯅꯤꯡꯉꯦ ꯍꯥꯏꯕꯅꯦ ꯑꯗꯨꯒꯨꯝꯕ ꯑꯩꯈꯣꯏꯒꯤ ꯀꯣꯆꯤꯡ ꯄꯤꯈ꯭ꯔꯥ
ꯖꯨꯂꯥꯏ ꯖꯨꯂꯥꯏꯁꯣꯟ ꯖꯨꯂꯥꯏ ꯍꯌꯦꯡꯁꯨ ꯂꯥꯏꯊꯣꯛꯈ꯭ꯔꯅꯤ ꯑꯗꯨꯣ ꯂꯤꯁ ꯃꯟꯗꯤ ꯐꯔꯛ ꯇꯥꯗꯣꯏ ꯃꯥꯟꯕ ꯑꯩꯁꯦ ꯆꯠꯊꯣꯛꯄꯗꯣ ꯃꯄꯥꯟ ꯊꯣꯛꯄꯗ ꯑꯔꯐ
ꯁꯁꯥꯎꯜ ꯑꯣꯏꯗꯤ ꯍꯥꯏ ꯀꯥꯟ ꯂꯩꯗꯅ ꯃꯅꯤꯄꯨꯔꯗ ꯂꯩꯗꯣꯏꯔ ꯃꯅꯨꯡ ꯆꯪꯗꯣꯏꯔꯥ
ꯁꯪꯗ꯭ꯔꯦ ꯍꯧꯖꯤꯛ ꯍꯕ ꯉꯝꯗ꯭ꯔꯦ ꯇꯝꯕ ꯉꯝꯗ꯭ꯔꯦ ꯍꯣꯏꯁꯦ ꯂꯥꯏꯔꯤꯛꯁꯨ ꯄꯥꯅꯤꯡꯗꯕꯅꯤꯅ ꯀꯃꯥꯏꯅ ꯇꯧꯔꯅꯤ ꯎꯄꯥꯏ ꯂꯩꯇꯦ ꯁꯨꯝꯄꯥꯥꯄꯗꯦ ꯂꯩꯔꯗꯤ ꯑꯗꯨ ꯇꯒꯤꯅꯦ
ꯃꯁ ꯗꯤ ꯌꯥꯔꯦꯒ ꯑꯗꯨꯝ ꯄꯥꯟ ꯈꯪꯉꯦ ꯍꯥꯏꯔꯣ
ꯁꯤꯒꯨꯝꯕ ꯋꯥꯈꯜꯗꯤ ꯊꯣꯛꯇ꯭ꯔꯦꯗ
ꯑ
ꯈꯪꯉꯤꯗꯅ ꯑꯩꯈꯣꯏꯕꯨꯗꯤ ꯔꯥꯐ ꯑꯦꯟ ꯇꯥꯐꯇ ꯑꯗꯨꯝ ꯂꯩꯔꯤꯁꯤꯅꯦ
ꯀꯗ ꯆꯪꯗ ꯇ ꯐꯛ ꯁꯤꯔꯣꯅꯦ ꯊ ꯂꯩ ꯂꯩ
ꯗꯦꯜꯂꯤ ꯗꯦꯍꯤꯗ ꯍꯥꯏꯕ꯭ꯔꯥ
ꯍꯣꯏ
ꯑꯗ ꯈꯪꯗꯅꯦ ꯑꯩꯁꯦ ꯗꯦꯁꯤ ꯗꯤꯁ ꯏꯔꯗꯤ ꯆꯠꯊꯣꯛꯅꯤꯡꯗꯕꯗꯣ ꯍꯥꯏꯕꯗꯤ ꯈ꯭ꯔꯤꯁꯃꯥꯁ ꯈ꯭ꯔꯤꯁꯃꯥꯁ ꯃꯇꯝꯁꯨ ꯑꯃꯨꯛꯀ ꯂꯥꯛꯑꯦ ꯈ꯭ꯔꯤꯁꯃꯥꯁꯁꯤ ꯌꯨꯝꯗ ꯑꯗꯨꯝ ꯇꯧꯅꯤꯡꯕꯗꯣ
ꯑ ꯆꯍꯤ ꯈꯔꯕ ꯄꯥꯟꯗ ꯇꯧꯔꯒꯂ ꯑꯣꯏꯒꯒ ꯆꯍꯤ ꯃꯔꯤ ꯃꯉꯥ ꯆꯍꯤ ꯃꯦꯛꯁꯤꯃꯝ ꯆꯍꯤ ꯑꯍꯨꯝ ꯄꯥꯟꯗ ꯊꯂ ꯇꯒ ꯁꯦꯚꯡ ꯀꯔꯒ ꯂꯄꯨ ꯀꯥꯟꯗ ꯕꯤꯖꯤꯅꯦꯁ ꯇꯔꯛꯦ
ꯇꯧꯅꯤꯡꯉꯦ ꯁꯤꯒꯕꯗꯤꯦ ꯑꯩꯗꯤ ꯀ ꯄꯩꯁꯥꯁꯨ ꯁꯦꯚꯤꯡ ꯇꯧꯕ ꯍꯥꯏꯔꯣꯏ ꯄꯨꯔꯥ ꯏꯁꯄꯦꯟ ꯊ꯭ꯔꯤꯐꯅꯦ ꯑꯩꯗꯤ ꯈꯨꯗ ꯍꯦꯛ ꯄꯥꯏꯔ ꯆꯠꯄꯣꯠ ꯆꯥꯄ ꯆꯠꯅꯤ
ꯆꯠꯄꯠ ꯄꯁ ꯂꯩ
ꯑꯩꯈꯣꯏ ꯃꯦꯀꯞ ꯇꯧꯗꯦꯍꯦ
ꯐꯠꯇꯧ ꯑꯗꯨꯔꯁꯨ ꯑꯗꯨꯨꯝ ꯂꯥꯎꯕ ꯅꯠꯇ꯭ꯔꯣ
ꯂꯗ ꯑꯦꯚꯔꯇꯥꯏꯖ ꯑꯗꯨ ꯇꯧꯦ ꯂꯥꯎꯗ ꯂꯥꯎꯗꯦ
ꯅꯉꯣꯟꯗ ꯊꯣꯛꯄꯒꯨꯝꯅ ꯆꯞ ꯃꯥꯟꯅꯅ ꯏꯃꯥꯟꯅꯕꯗꯨꯁꯨ ꯊꯣꯛꯂꯒ ꯂꯩ ꯄꯁ ꯗꯤꯁꯀꯁ ꯋꯤꯠ ꯗ ꯀꯣꯂꯔ ꯕꯤꯐꯣꯔ ꯀꯣꯂꯤꯡ ꯍꯥꯏꯔꯒ
ꯀꯔꯤꯒꯤꯔꯥ ꯀꯣ ꯊꯣꯛꯇ ꯑꯩ ꯍꯧꯖꯤꯛꯗ ꯍꯦꯛ ꯑꯗꯨꯝ ꯌꯥꯕꯅꯦ
ꯍꯅ ꯕꯤꯖꯤ ꯑꯣꯏꯌꯦꯒ
ꯍꯣꯏ ꯕꯤꯖꯤꯒꯨꯝꯕꯗꯤ ꯃꯔꯥ ꯃꯔꯥꯇꯗꯤ ꯑꯗꯨꯃꯥꯏꯅ ꯊꯣꯛꯑꯦ ꯍꯣꯏ
ꯉꯁꯥꯏꯗꯣ ꯑꯩꯅ ꯃꯥ ꯀꯣꯜ ꯇꯧꯕꯗꯣ ꯃꯥ ꯅꯪ ꯕꯤꯖꯤ ꯂꯩꯕ ꯅꯪꯒꯤ ꯅꯝꯕꯔꯗ ꯕꯤꯖꯤ ꯊꯣꯛꯑꯦ ꯍꯥꯏ ꯁꯤ ꯂꯩꯇꯦꯗꯤ ꯍꯥꯏꯌꯦꯕ
ꯍꯣꯏ ꯑꯩꯈꯣꯏ ꯁꯚꯔꯅ ꯑꯣꯏꯔꯝꯅꯤ ꯑꯗꯨꯅꯦ
ꯁꯔꯄꯔ ꯅꯒꯣꯏ ꯎ ꯃꯥꯦ
ꯍꯌꯦꯡ ꯅꯣꯏ ꯁꯨꯇꯤꯅꯤꯀꯣ ꯍꯟꯗ
ꯐꯤꯐꯇꯤꯅꯦ ꯕꯠ ꯑꯦꯛꯖꯥꯝ ꯁꯤꯛꯁꯇꯤ ꯂꯩꯔꯒ ꯑꯦꯛꯖꯥꯝ ꯂꯩꯗꯨꯒꯤ ꯇ ꯁ ꯇꯅꯨꯡꯉ ꯑꯩꯒꯤ ꯀꯩꯅꯣ ꯍꯣꯁꯇꯦꯜ ꯃꯤꯁꯨ ꯑꯌꯥꯝꯕ ꯌꯨꯝ ꯆꯠꯈ꯭ꯔꯦꯕꯀꯣ
ꯍꯣꯏ
ꯑꯗꯨꯒ ꯑꯩꯒꯤ ꯔꯨꯝꯃꯦꯠ ꯑꯃꯈꯛꯇꯒ ꯂꯩꯈ꯭ꯔꯦꯕ ꯂꯩꯌꯦꯕ ꯑꯩ ꯁꯨꯝ ꯀꯩꯅꯣ ꯅ ꯅꯣꯏꯗ ꯆꯠꯂꯒ ꯑꯗꯨꯝ ꯇꯨꯝꯂꯒ ꯂꯥꯏꯕꯗ ꯅꯨꯡꯉꯥꯏꯇꯕ
ꯑꯣ ꯑꯗꯨ ꯃꯥꯁꯨ ꯆꯠꯂꯣꯏ ꯍꯥꯏꯔꯗꯣ
ꯍꯣꯏ ꯃꯥꯁꯨꯗ
ꯑꯗꯨꯃꯥꯏꯅ ꯇꯧꯔꯤ ꯅꯪꯁꯨ ꯊꯣꯛꯄ ꯈꯔ ꯈꯔ ꯐꯔꯛ ꯇꯥꯅꯤꯀꯣ ꯑꯗꯨꯃꯥꯏꯅ ꯇꯧꯔꯗꯤ
ꯍꯣꯏ ꯑꯗꯨꯗꯤꯅꯦ ꯆ ꯆ ꯇꯁꯤ
ꯑꯗ ꯎ ꯅꯣꯏ ꯅꯪꯗꯤ ꯑꯗꯤꯝ ꯖꯥꯇꯤꯗ꯭ꯔꯥ ꯂꯩꯕꯗꯣ
ꯑ
ꯑꯣ ꯍꯣꯏ ꯀ꯭ꯂꯥꯁꯃꯦꯠ ꯅꯨꯄꯥ ꯑꯃ ꯃꯥꯗꯤꯝꯖꯗꯤ ꯑꯣꯏꯕ ꯃꯥꯜꯂ ꯃꯥꯁꯨ
ꯑ
ꯍꯣꯏ ꯀ꯭ꯂꯥꯁꯃꯦꯠ ꯑꯃꯗꯣ ꯑꯗꯤꯝ ꯖꯣꯇꯤꯗ ꯌ ꯂꯩꯕ ꯃꯥꯜꯂꯦꯕ ꯑꯃꯗꯣ ꯗꯔꯥ ꯈ ꯂꯣꯏꯔ ꯈꯪꯗꯦ ꯃꯤꯡꯈꯉꯦ ꯅꯪ ꯗꯤ ꯑꯦꯝꯗ ꯇꯥꯁꯤ ꯅꯪ ꯈꯪꯕ ꯂꯩꯕ꯭ꯔꯥ ꯃꯤ ꯏꯪꯂꯤꯁ
ꯃꯤꯗꯤ ꯈꯪꯕ ꯑꯃ ꯑꯅꯤꯗꯤ ꯂꯩ ꯑꯗꯨꯗꯣ ꯃꯤꯡꯗꯤ ꯑꯌꯥꯝꯕꯗꯤ ꯈꯪꯗꯤ ꯈꯪꯗꯦ ꯑꯗꯨꯣ ꯃꯁꯛ ꯒꯤ
ꯑꯗꯨꯝ ꯈꯪꯅꯤꯀꯣ ꯎꯔꯗꯤꯀꯣ
ꯑꯍꯣꯏ ꯁꯤꯗ ꯂꯩꯔꯗꯤ ꯈꯪꯅꯤ ꯇꯈꯨꯔꯣ
ꯏꯝꯄꯨ
ꯑꯄꯨ
ꯍꯥꯥ
ꯏꯟꯀꯨꯔꯤꯗꯤ ꯈꯪꯗꯣꯏꯅꯤ ꯁꯤꯗ ꯂꯩꯕ
ꯎ ꯑꯗꯨꯗꯤ ꯅꯣꯏ ꯕ꯭ꯂꯣꯛꯇ ꯍꯧꯖꯤꯛ ꯍꯥꯏꯕꯒꯤꯗ ꯑꯦ
ꯑꯥ
ꯑ ꯀꯩꯅꯣ ꯇꯧ ꯕ꯭ꯂꯣꯛ ꯇꯣꯉꯥꯟ ꯆꯠꯂ ꯅꯣꯏ
ꯑ ꯏꯟꯄꯨꯏ ꯑꯃ
ꯌꯥꯝ ꯀꯩꯅꯣꯗꯤ ꯃꯥꯒꯤ ꯍꯥꯏꯛꯇꯣ ꯑꯩꯈꯣꯏꯒ ꯑꯗꯨꯝ ꯆꯞ ꯃꯥꯟꯅꯕꯅꯤ ꯑꯩꯈꯣꯏ ꯅꯨꯄꯤꯒꯤ ꯁꯥꯏꯁꯦ ꯎ ꯅꯍꯥꯟꯗꯤ ꯃꯥꯒꯤ ꯁꯥꯝꯗꯣ ꯌꯥꯝ ꯁꯥꯡꯕꯅꯦ ꯍꯟꯗꯛꯇꯤ ꯀꯥꯊꯣꯛꯈ꯭ꯔꯦ ꯅꯥꯕꯒꯤꯀꯣ ꯋꯥ
ꯎꯝ ꯎꯝ ꯍꯨꯡꯀꯤ ꯑꯇ ꯇꯣꯨꯝ꯭ꯔ ꯅꯣꯏ
ꯁꯅꯗꯤ ꯊꯦꯡꯉꯗ ꯉꯔꯥꯡꯗ ꯣ ꯌꯦꯡꯉ ꯄꯨꯡ ꯇꯨꯋ ꯊꯥꯔꯇꯤ ꯋꯥꯟ ꯇꯥꯔꯦꯗꯅ ꯍꯥꯏꯕꯣ ꯑꯗꯨꯃꯥꯏꯅ ꯇꯧꯒꯦ ꯑꯩꯗꯤ ꯑꯌꯨꯛꯇ ꯍꯧꯒꯠꯄ ꯉꯝꯗꯕꯅꯦ ꯅꯪꯗꯤ ꯏꯕꯣ ꯉꯁꯤꯁꯨ ꯌꯦꯡꯗꯣꯏꯔꯥ ꯅꯪ ꯌꯦꯡꯂꯡꯣꯏꯔꯥ
ꯌꯦꯡꯗꯅꯦ ꯔ ꯀꯞꯁ ꯆꯍꯤꯍꯤ
ꯋꯥꯟꯁ ꯋꯥꯟꯁ ꯏꯟ ꯑꯦ ꯏꯌꯥꯔ ꯍꯥꯏꯕꯗꯨ ꯅꯠꯇꯦ ꯋꯥꯟꯁ ꯏꯟ ꯑꯐꯇꯔ ꯐꯣꯔ ꯏꯔꯁꯅ
ꯐꯣꯔ ꯏꯔ ꯐꯣꯔꯠ ꯏꯌꯥꯔ ꯈꯛꯇ ꯂꯥꯛꯄꯅꯤꯅ
ꯑꯣ ꯅꯪꯁꯨ ꯕꯦꯛꯆꯨꯂꯔ ꯑꯣꯏꯅ ꯗꯤꯁ ꯏꯌꯥꯔ ꯂꯥꯁ ꯑꯣꯏꯈ꯭ꯔꯅꯤꯗ
ꯑꯁ ꯍꯥꯏꯕ ꯉꯝꯗꯦꯍꯦ ꯅꯨꯄꯤ ꯊꯤꯕ ꯍꯧꯗ꯭ꯔꯤꯍꯦ
ꯍꯥꯏꯕꯤꯒꯦ ꯑꯦ ꯄ꯭ꯔꯤꯗꯤꯛ ꯇꯧꯕꯤꯒꯦ ꯑꯗꯨꯗꯤ
ꯑ ꯆꯍꯤ ꯃꯉꯥ ꯇꯔꯨꯛ ꯂꯩꯔꯤꯗ
ꯑꯥ
ꯆꯊꯅꯤꯡ ꯏꯒ꯭ꯔꯦꯅ ꯍꯦ
ꯀꯔꯤꯒꯤꯔ ꯆꯦꯟꯃꯟꯕꯒꯤꯔ ꯄꯨꯔꯥ ꯕ ꯑꯃ ꯑꯣꯏꯈ ꯈ꯭ꯔꯒꯦ ꯍꯥꯏꯔꯣ
ꯕꯤꯁ ꯅꯠꯇꯦꯗ ꯑꯉꯥꯡ ꯀꯥꯟꯗꯗꯤ ꯏꯟꯇꯔꯦꯁ ꯂꯩꯍꯟꯗ꯭ꯔꯗꯤ ꯑꯍꯟ ꯑꯣꯏꯈ꯭ꯔꯕꯒꯤꯔꯥꯡ ꯏꯟꯇꯔꯦꯁ ꯁꯦꯝꯕ ꯂꯩꯇ꯭ꯔꯦ
ꯀꯁ ꯏꯇꯁ
ꯑꯁꯇ ꯑꯦꯔꯦꯟꯖ ꯃꯦꯔꯤꯖ ꯇꯧꯒꯗꯧ ꯃꯥꯜꯂꯦ
ꯑꯁ ꯑꯗꯨ ꯑꯦꯔꯦꯟꯖ ꯇꯧꯅꯤꯡꯉꯦ ꯅꯨꯄꯤꯗꯤ ꯑꯗꯨ ꯈꯪꯈ꯭ꯔꯕꯖꯥꯔꯥ ꯅꯪꯁꯦ
ꯑꯗꯨꯗꯤ ꯌꯨꯝꯗꯅꯠꯁꯤꯕꯤꯔꯣ ꯍꯥꯏꯔꯅꯤ
ꯅꯪꯅ ꯄꯥꯝꯕ ꯅꯨꯄꯤꯗ ꯅꯣꯏ ꯌꯨꯝꯗ ꯑꯗꯨꯝ ꯍꯥꯏꯔ ꯃꯥꯕꯨ ꯑꯦꯔꯦꯟꯖ ꯑꯣꯏꯅ ꯇꯧꯕꯤꯌꯣꯅꯦ
ꯁ ꯌꯥꯏ ꯇꯦꯟ ꯁꯕꯔꯣ ꯍꯥꯏꯟꯅ
ꯑꯦꯔꯦꯟꯁꯒꯤ ꯇꯥꯏꯞꯇ ꯅꯪꯅ ꯄꯥꯝꯕ ꯅꯨꯄꯤꯗꯗꯣ
ꯎꯝ ꯑ
ꯑꯗꯨꯝ ꯊꯕꯛ ꯍꯧꯔꯗꯤꯀꯣ ꯅꯨꯄꯤꯒꯨꯝꯕ ꯅꯨꯄꯤ ꯔꯤꯂꯦꯁꯟꯁꯤꯞꯇ ꯂꯩꯅꯤꯡꯗꯕ ꯃꯥꯜꯂꯦ ꯃꯤ ꯂꯣꯏꯅꯃꯛꯁꯦ
ꯑꯦ ꯅꯨꯄꯤꯅꯍꯦꯟꯅ ꯅꯤꯡ ꯂꯥꯏꯔꯤꯛ ꯍꯥꯏꯕ ꯅꯨꯄꯤ ꯑꯩꯈꯣꯏꯁꯨ ꯁꯤꯒꯕꯗ ꯏꯟꯇꯔꯦꯁ ꯂꯩꯇꯕꯅꯦ
ꯗ꯭ꯔꯦꯁ ꯂꯩꯇ꯭ꯔꯦ ꯃꯇꯝꯥꯅ ꯑꯣꯏꯈ꯭ꯔꯅꯤ
ꯀꯣꯔꯤꯌꯥꯅ ꯄꯣꯄꯨꯂꯦꯁꯟ ꯗꯤꯀ꯭ꯔꯤꯁ ꯇꯧꯋꯤ ꯍꯥꯏ ꯏꯟꯗꯤꯌꯥꯁꯨ ꯇꯞ ꯇꯞꯅ ꯇꯧꯗꯣꯏ ꯑꯗꯨꯝ ꯄꯥꯟꯗꯕ ꯌꯥꯕꯅꯤꯅ ꯉꯁꯥꯏꯗ ꯆꯨꯝꯈꯣꯏꯒꯤ ꯍꯣꯁꯇꯦꯜꯗ ꯆꯪꯂꯕꯗ